ꯍꯂꯣ
ꯅꯪ ꯀꯔꯤꯅꯣꯒꯤ ꯍꯟꯗꯛ ꯑꯦꯛꯖꯥꯝꯒꯤ ꯄ꯭ꯔꯤꯄꯔꯦꯁꯟ ꯀꯃꯥꯏꯅ ꯇꯧꯔꯤꯒꯦ ꯑꯁ
ꯑꯁ ꯑꯩꯗꯤ ꯀꯣꯂꯦꯖꯁꯨ ꯍꯟꯗꯛꯇꯤ ꯊꯕꯛ ꯆꯤꯡꯕꯒ ꯀꯩꯒ ꯄꯥꯛꯅ ꯀꯥꯎꯍꯧꯗ꯭ꯔꯦ ꯑꯗꯨꯅ ꯏꯃꯥꯟꯅꯕꯅ ꯊꯥꯔꯛꯄ ꯅꯣꯠꯁ ꯀꯩꯗ ꯑꯣꯏꯅ ꯄꯥꯔꯤ ꯑꯩꯗꯤ ꯀꯗꯧꯔꯒꯦ
ꯑꯁ ꯑꯩꯁꯨ ꯑꯗꯨꯃꯥꯏꯅꯅꯤ ꯇꯧꯔꯤꯁꯦ ꯑꯁ ꯈꯔ ꯋꯥ ꯄꯥꯕ ꯈꯣꯠꯄ ꯈꯔ ꯄ꯭ꯔꯤꯄꯔꯦꯁꯟꯁꯦ ꯈꯔ ꯇꯞ ꯑꯣꯏꯔꯛꯄꯁꯤꯗ ꯑꯦꯛꯖꯥꯝꯗꯤ ꯀꯨꯏꯗ꯭ꯔꯦꯗꯅꯀꯣ ꯄꯥꯒꯗꯕꯩ ꯄꯥꯒꯗꯕ ꯉꯥꯛ ꯉꯥꯏꯔꯦꯗ ꯗꯨꯒꯤ ꯁꯨꯝ ꯅꯪꯗꯨ ꯀꯃꯥꯏꯅ ꯇꯧꯔꯤꯖꯥꯠꯅꯣꯅ
ꯈꯪꯗꯦ ꯑꯩ ꯄꯥꯐꯝ ꯊꯣꯛꯄ ꯈꯔ ꯄꯥꯔꯤ ꯑꯁ ꯍꯟꯗꯛꯇꯤ ꯑꯦꯛꯖꯥꯝꯁꯨ ꯀꯌꯥꯝ ꯀꯟꯅ ꯏꯁꯇ꯭ꯔꯤꯛ ꯈꯔ ꯑꯣꯏꯗꯧ ꯃꯥꯜꯂꯦꯅ
ꯍꯣꯏꯅꯦ ꯍꯥꯏꯗꯤ ꯄ꯭ꯔꯦꯁꯔ ꯏꯁꯇ꯭ꯔꯤꯛ ꯅꯨꯡ ꯑꯗꯨ ꯋꯥꯗꯨ ꯅꯠꯇꯅ ꯄ꯭ꯔꯦꯁꯔ ꯅꯨꯡꯁꯥ ꯈꯔꯁꯨ ꯄꯤꯛꯀꯗ꯭ꯔꯥꯅ ꯈꯜꯂꯤꯕ
ꯑꯗꯨꯅꯤ ꯇꯧꯔꯤꯁꯦ ꯑꯁ ꯑꯩꯗꯤ ꯀꯣꯂꯦꯖꯁꯨ ꯐꯖꯅ ꯀꯥꯎꯍꯧꯗꯦ ꯍꯟꯗꯛꯇꯤ ꯌꯨꯝ ꯁꯥꯕꯒꯤꯒ ꯀꯩꯒ ꯊꯕꯛꯇꯨ ꯆꯤꯟꯗꯅ
ꯂꯥꯁ꯭ꯇ ꯌꯥꯔꯖꯤꯗ ꯐꯔꯛ ꯇꯥꯗꯅ ꯇꯣꯔꯤꯁꯦ
ꯇꯨ ꯑꯦꯗꯃꯤꯠ ꯀ꯭ꯔꯥꯗ ꯂꯥꯛꯇꯦ ꯀꯔꯝ ꯀꯥꯟꯗ ꯂꯥꯛ
ꯏꯃꯤꯠꯀ꯭ꯔꯥꯗꯁꯦ ꯚꯥꯏ ꯈꯪꯗꯦꯗ ꯑꯩꯁꯨ ꯑꯗꯨ ꯂꯥꯛꯇꯤ ꯂꯥꯛꯅꯔꯅꯤꯗ ꯀꯨꯏꯗ꯭ꯔꯦ ꯀꯩꯅꯣ ꯍꯥꯏꯗꯤ ꯑꯦꯛꯖꯥꯝꯁꯨ ꯀꯨꯏꯗ꯭ꯔꯕꯅꯤꯅ ꯏꯀꯨꯏ ꯀꯨꯏꯗꯅ ꯑꯗꯨꯝ ꯊꯥꯗꯣꯛꯅꯔꯛꯑꯅꯤ
ꯍꯧꯖꯤꯛꯐꯥꯎ ꯍꯣꯏ ꯃꯥꯏ ꯍꯥꯏꯗꯕꯁꯤꯗꯅꯤꯅꯦ ꯑꯩꯅ ꯀꯩꯅꯣ ꯇꯧ ꯎꯝ
ꯃꯇꯝ ꯈꯤꯇꯪ ꯂꯩꯔꯤꯗꯅ ꯍꯥꯏꯗꯤ ꯅꯨꯃꯤꯠ ꯃꯉꯥꯅꯤ ꯇꯔꯨꯛꯅꯤ ꯂꯩꯔꯤꯗꯅ ꯉꯁꯤ ꯍꯌꯦꯡꯁꯤꯗ ꯊꯥꯗꯣꯛ
ꯑꯩꯁꯨ ꯉꯁꯤ ꯍꯌꯦꯡꯁꯦ ꯊꯥꯗꯣꯛ ꯇꯧ ꯃꯥꯜꯂꯦ ꯑꯩꯈꯣꯏꯁꯨ ꯌꯥꯎꯋꯦꯗꯣ ꯗꯦꯠ ꯇꯦꯟꯗ ꯇꯧꯅꯤ ꯍꯥꯏꯕꯅꯦꯕ ꯑꯗꯨꯒꯤ ꯐꯥꯔꯠꯄꯅꯦ ꯑꯉꯥꯡꯒꯩ ꯑꯁ ꯗꯦꯇꯇꯦꯟꯗꯣ ꯑꯩ ꯕ꯭ꯔꯥꯗꯗꯦꯅꯤ
ꯐꯦꯌꯔꯋꯦꯜꯒ ꯃꯊꯣꯡ ꯃꯔꯝ ꯈꯪꯈꯤꯗ꯭ꯔꯦ ꯑꯣꯖꯥ
ꯁꯠꯇꯤ ꯌꯥꯝ ꯆꯠꯅꯤꯡꯏ
ꯑꯗꯣ ꯑꯩꯈꯣꯏ ꯅꯪꯕꯨ ꯀꯩꯅꯣ ꯍꯥꯏꯗꯤ ꯒ꯭ꯔꯦꯖꯨꯋꯦꯁꯟꯁꯨ ꯂꯣꯏꯔꯦ ꯃꯁꯇꯔ ꯇꯧꯊꯈꯤꯒꯦ ꯈꯜꯂꯤꯕ꯭ꯔꯥ ꯀꯩꯗꯧꯈꯤꯒꯦ ꯈꯜꯂꯤꯅ ꯅꯪ
ꯚꯥꯏ ꯑꯩꯗꯤ ꯃꯁꯇꯔꯗꯤ ꯇꯧꯔꯔꯣꯏꯗ
ꯑꯩꯈꯣꯏ ꯀꯩꯅꯣꯒꯨꯝꯕ
ꯑ
ꯏꯁꯄꯣꯀꯟꯒꯨꯝꯕ ꯈꯔ ꯆꯠꯂꯒ ꯀꯩꯅꯣꯒꯨꯝꯕ ꯍꯥꯏꯗꯤ ꯀꯝꯄ꯭ꯌꯨꯇꯔꯒꯨꯝꯕ ꯈꯔ ꯇꯝꯃꯒ ꯊꯕꯛꯀꯨꯝꯕ ꯒꯤ ꯑꯦꯛꯖꯥꯝ ꯑꯣꯏꯅ ꯊꯥꯅꯕ ꯄ꯭ꯔꯤꯄꯔꯦꯁꯟ ꯇꯧꯔꯒꯦꯅ ꯈꯜꯂꯤ
ꯎꯝ
ꯒ꯭ꯔꯦꯖꯨꯑꯦꯁꯟꯁꯦ ꯀꯩꯅꯣ ꯃꯥꯁꯇꯔꯁꯦ ꯇꯧꯕꯗꯤ ꯇꯧꯅꯤꯡꯉꯦ ꯑꯗꯣ ꯃꯥꯁꯇꯔ ꯇꯧ ꯂꯩꯔꯒꯗꯤ ꯑꯩꯗꯣ ꯁꯣꯟꯗ ꯑꯃꯨꯛ ꯐꯔꯛ ꯇꯥꯗ꯭ꯔꯣꯕ
ꯑꯗꯨꯗꯤ ꯅꯦ ꯃꯥꯁꯇ꯭ꯔ ꯇꯧ ꯇꯧꯅ ꯑꯃꯨꯛ ꯍꯥꯏꯗꯤ ꯃꯥꯁꯇꯔꯁꯨ ꯇꯧ ꯑꯗꯨꯁꯨ ꯇꯧ ꯍꯣꯠꯅꯕ ꯉꯝꯕꯁꯨ ꯌꯥꯗꯤ ꯌꯥꯏꯗ ꯈꯤꯇꯪ ꯇꯥꯏꯝ ꯃꯦꯅꯦꯖꯃꯦꯟ ꯈꯤꯇꯪ ꯁꯤꯖꯤꯟꯅꯔꯒ
ꯑꯣ ꯑꯗꯣ ꯑꯩꯅ ꯃꯥꯁꯇꯔꯗꯨ ꯇꯧꯔꯔꯣꯏꯁꯤꯔꯅ ꯈꯟꯕ
ꯍꯣꯏ ꯑꯗꯨꯕꯨꯗꯤ ꯃꯥꯒꯤ ꯃꯥꯒꯤ ꯇꯣꯉꯥꯟ ꯇꯣꯉꯥꯟ ꯄꯣꯔꯁꯨꯂꯤꯇꯤ ꯑꯃꯃꯝ ꯂꯩꯅꯩꯅꯤꯗꯅ
ꯎꯝ ꯈꯪꯗꯦ ꯑꯗꯣ ꯍꯥꯏꯐꯦꯠ ꯄꯩꯈꯥ ꯍꯥꯏꯗꯣꯔꯛꯄꯩ ꯀꯥꯟꯒꯤꯒꯨꯝꯕꯗꯣ ꯑꯗꯨꯗꯒꯤ ꯍꯥꯏꯐꯦꯠ ꯌꯦꯡ ꯌꯥꯅꯤ ꯃꯑꯣꯡ ꯑꯗꯨꯒ ꯇꯧꯕ ꯇꯧꯗꯕ ꯑꯗꯣ
ꯑꯩꯗꯤ ꯍꯧꯖꯤꯛ ꯐꯥꯎꯕ ꯕ ꯥꯏ ꯗꯤꯁꯥꯏꯠ ꯇꯧꯕ ꯉꯝꯗꯔꯤꯅꯤꯅꯦ ꯍꯥꯏꯗꯤ ꯑꯩ ꯃꯥꯁꯇꯔꯁꯦ ꯇꯧꯍꯧꯁꯤꯔ ꯇꯧꯒꯨꯝꯁꯤꯔꯥ ꯑꯩ ꯍꯧꯖꯤꯛ ꯐꯥꯎ ꯌꯥꯝ ꯀꯟꯅ ꯈꯜꯂꯤ ꯑꯁ
ꯑꯩꯁꯨ ꯍꯥꯏꯗꯤ ꯃꯥꯁꯇꯔꯁꯦ ꯈꯟꯖꯅꯕ ꯂꯩꯔꯤꯅꯦ ꯍꯥꯏꯗꯤ ꯃꯥꯁꯇꯔꯁꯦ ꯆꯍꯤ ꯑꯅꯤꯃꯨꯛ ꯇꯧ ꯂꯩꯔꯅꯤ ꯃꯥꯁꯇꯔ ꯇꯧ ꯂꯩꯕ ꯍꯥꯏꯁꯦ ꯑꯃ ꯊꯕꯛ ꯑꯅꯤ ꯐꯥꯡꯕ ꯍꯥꯏꯁꯦ ꯑꯃꯗ ꯐꯣꯀꯁ ꯄꯤꯕꯅ ꯑꯃꯗ ꯐꯣꯀꯁ ꯄꯤꯕꯒ ꯊꯕꯛ ꯑꯅꯤ ꯐꯥꯡꯕꯒꯁꯦ ꯐꯔꯛ ꯌꯥꯝ ꯇꯥꯏꯑꯕ ꯑꯃꯗ ꯊꯪꯉꯩꯁꯦꯡ ꯁꯤꯡꯅ ꯐꯣꯀꯁ ꯄꯤꯕꯗꯨꯅ ꯀꯩꯅꯣ ꯇꯧꯕ ꯍꯦꯟꯒꯗꯧꯕ ꯃꯥꯟꯕ
ꯎꯝ ꯎꯝ ꯑꯅꯤꯃꯛ ꯆꯠꯄ ꯍꯤ ꯑꯅꯤ ꯊꯣꯡꯉ ꯀꯥꯡ ꯁꯦꯒꯥꯏꯗꯣ꯫
ꯑꯗꯨ ꯇ ꯇꯣꯛꯇꯧ ꯃꯜꯂꯦ ꯑꯗꯨꯒꯤ ꯒ꯭ꯔꯦꯖꯨꯑꯦꯁꯟꯕꯨ ꯇꯝꯃꯦ ꯑꯗꯨꯒ ꯃꯈꯥ ꯇꯥꯕꯗꯨꯗꯤ ꯀꯩꯅꯣꯒꯨꯝꯕꯒꯤ ꯊꯕꯛꯀꯨꯝꯕ ꯍꯥꯏꯗꯤ ꯆꯍꯤꯁꯨ ꯑꯉꯥꯡ ꯅꯁꯤꯜꯂꯛꯇ꯭ꯔꯕꯅꯤꯅ ꯍꯣꯠꯅꯕ ꯌꯥꯕ ꯃꯇꯥꯡꯗꯣ ꯂꯣꯏꯁꯤꯜꯂꯛꯀꯗꯧꯔꯦꯕ ꯁꯤꯅ ꯍꯧꯗ꯭ꯔꯒꯗꯤ
ꯗꯨꯅꯤꯅꯦ
ꯑꯩꯈꯣꯏꯁꯤ ꯍꯥꯏꯗꯤ ꯊꯕꯛ ꯏꯪꯈꯥꯡ ꯑꯃ ꯇꯧ ꯄꯩꯁꯥꯁꯨ ꯄꯩꯁꯥ ꯊꯣꯛꯇ꯭ꯔꯦꯗꯅ ꯄꯩꯁꯥ ꯊꯣꯛꯇ꯭ꯔꯤꯗꯅꯀꯣ ꯚꯥꯏ ꯑꯩꯈꯣꯏꯁꯦ꯫
ꯎꯝ
ꯏꯃꯥ ꯏꯄꯥꯗꯒꯤ ꯅꯤꯕꯗ ꯏꯀꯥꯏꯕ ꯑꯗꯨ ꯍꯧꯔꯛꯑꯦꯅꯤ ꯚꯥꯏ
ꯆꯥꯎꯔ ꯁꯪꯉ ꯑꯅꯤꯅ ꯁꯨꯝ ꯃꯣꯏꯗꯒꯤ ꯗꯤꯄꯦꯟ ꯇꯧꯔꯒ ꯂꯩꯕꯁꯨ ꯌꯥꯗꯅꯤꯅ ꯏꯁꯥꯒꯤ ꯑꯗꯣ ꯁꯦꯟꯊꯣꯛ ꯂꯝꯕꯤꯒꯨꯝꯕ ꯀꯩꯅꯣꯒꯨꯝꯕ ꯑꯃ ꯌꯦꯡꯗ꯭ꯔꯒꯗꯤ
ꯇꯝꯃꯤꯅꯤꯗꯣꯅ ꯁꯨꯝ ꯍꯥꯏꯗꯤ ꯏꯆꯥꯎ ꯆꯥꯎꯕ ꯇꯧꯔ ꯂꯩꯕꯗꯨꯗꯤ ꯌꯥ
ꯃꯥꯅꯤ ꯑꯣꯏ ꯃꯔꯨ ꯑꯣꯏꯅ ꯃꯅꯤꯄꯨꯔꯁꯦ ꯚꯥꯏ ꯄꯥꯔꯠ ꯇꯥꯏꯝ ꯖꯣꯕ ꯇꯧꯐꯝꯁꯤ ꯂꯩꯇꯦꯅꯀꯣ ꯄꯥꯔꯠ ꯇꯥꯏꯝ ꯖꯣꯕ ꯍꯥꯏꯔꯒꯗꯤ ꯑꯉꯥꯡ ꯇꯨꯏꯁꯟ ꯇꯧ ꯍꯥꯏꯔꯛꯀꯅꯦꯕ ꯄꯥꯔꯠ ꯇꯥꯏꯝ ꯖꯣꯕꯁ ꯑꯉꯥꯡ ꯇꯨꯏꯁꯟꯗ ꯇꯥꯏ ꯑꯇꯩ ꯑꯇꯣꯞꯄꯗ ꯄꯥꯔꯠ ꯇꯥꯏꯝ ꯖꯣꯕ ꯇꯧꯐꯝꯁꯦ ꯂꯩꯇꯦꯕ ꯍꯥꯏꯗꯤ ꯑꯌꯨꯛ ꯅꯨꯡꯁꯤꯟꯗꯨꯅ ꯚꯥꯏ ꯀꯣꯂꯦꯖ ꯆꯠꯀꯅꯤ ꯍꯜꯂꯛꯑꯒ ꯍꯥꯏꯗꯤ ꯋꯦꯁꯇꯔꯟ ꯂꯣꯝ ꯑꯃꯦꯔꯤꯀꯥꯔꯣꯝꯗꯗꯤ ꯚꯥꯏ ꯁꯥꯇ꯭ꯔꯈꯩꯁꯦ ꯄꯥꯔꯠ ꯇꯥꯏꯝ ꯖꯣꯕ ꯂꯣꯏꯅ ꯇꯧꯅꯔꯤ ꯉꯥꯛꯇ ꯅꯠꯇ꯭ꯔꯥ꯫
ꯎꯝ
ꯈꯨꯗꯤꯡꯃꯛ ꯂꯣꯏ ꯃꯤ ꯍꯥꯏꯗꯤ ꯁꯝꯃꯔ ꯚꯦꯀꯦꯁꯟꯗ ꯃꯤ ꯀ ꯊꯕꯛ ꯇꯧꯔꯤ ꯍꯥꯏꯗꯤ ꯑꯥ ꯀꯥꯟꯇꯤꯟ ꯌꯥꯎꯕꯅ ꯌꯥꯎꯕ ꯋꯦꯇꯔ ꯑꯣꯏꯕꯅ ꯑꯣꯏꯕ ꯑꯗꯨꯃꯥꯏꯅ ꯇꯧꯔꯒ ꯍꯥꯏꯗꯤ ꯃꯥꯏ ꯃꯥꯏ ꯄꯥꯔꯠ ꯇꯥꯏꯝ ꯖꯣꯕ ꯇꯧꯕ ꯌꯥꯝ ꯂꯩꯌꯦꯕ ꯃꯄꯥꯟ ꯂꯝꯗꯗꯤ ꯁꯥꯇ꯭ꯔ ꯈꯨꯗꯤꯡꯃꯛ ꯄꯥꯔꯠ ꯇꯥꯏꯝ ꯖꯣꯕ ꯂꯣꯏ ꯇꯧꯅꯩꯌꯦꯕ ꯑꯩꯈꯣꯏ ꯁꯣꯝꯒꯤꯁꯤꯅ ꯑꯃꯨꯛ ꯄꯥꯔꯠ ꯇꯥꯏꯝ ꯖꯣꯕ ꯇꯧꯕꯝꯁꯦ ꯂꯩꯇꯕꯤꯅꯦꯕ
ꯎꯝ ꯐꯦꯁꯤꯂꯤꯇꯤꯁ ꯌꯥꯝ ꯋꯥꯠꯂꯤꯗ ꯑꯗꯨꯅ ꯍꯥꯏꯗꯤ ꯆꯥꯎꯈꯠ ꯄꯒ ꯆꯥꯎꯈꯠꯇꯕꯒ ꯈꯦꯠꯅꯕꯑꯁꯦ
ꯎꯝ ꯊꯕꯛ ꯍꯥꯏꯗꯤ ꯁꯦꯟ ꯊꯣꯛꯀꯦ ꯍꯥꯏꯔꯗꯤ ꯄꯨꯡ ꯎꯝ ꯃꯌꯥꯝꯅ ꯀꯃꯟ ꯑꯣꯏꯅ ꯑꯩꯈꯣꯏꯒꯤ ꯋꯥꯀꯤꯡ ꯑꯋꯥꯔꯁꯦ ꯀꯩꯅꯣ ꯃꯣꯔꯅꯤꯡꯒꯤ ꯑꯥꯔꯂꯤ ꯃꯣꯔꯅꯤꯡꯗ ꯇꯧꯅꯕ ꯑꯃ ꯅꯠꯇ꯭ꯔꯒ ꯑꯣꯐꯤꯁ ꯑꯋꯥꯔ ꯅꯥꯏꯟ ꯇꯨ ꯊ꯭ꯔꯤꯁꯤꯅꯦꯕ ꯃꯌꯥꯝꯅ ꯀꯃꯟ ꯑꯣꯏꯅ ꯊꯕꯛ ꯇꯧꯅꯩꯁꯦ ꯑꯁꯤꯁꯤꯅ ꯑꯃꯨꯛ ꯑꯈꯣꯏꯁꯤꯅ ꯑꯃꯨꯛ ꯀꯣꯂꯦꯖ ꯆꯠꯄꯒꯤ ꯇꯥꯏꯃꯤꯡ ꯑꯣꯏꯗꯣꯏꯅꯦꯕ ꯑꯗꯨꯅ ꯇꯥꯏꯃꯤꯡ ꯆꯥꯟꯅꯗꯕ ꯍꯥꯏꯇꯥꯥꯕꯅꯤꯅꯦ ꯚꯥꯏ
ꯎꯝ ꯑꯦꯛꯖꯥꯝꯁꯨ ꯑꯃꯨꯛ ꯂꯣꯏꯁꯤꯜꯂꯛꯑꯅꯤ ꯑꯗꯨꯗꯒꯤ ꯑꯃꯨꯛ ꯑꯁ ꯇꯧꯔꯔꯤꯁꯦ ꯃꯊꯥꯕꯨ ꯁꯥꯏꯗ
ꯀꯔꯤ ꯇꯧꯗꯣꯏꯅꯣ ꯈꯟꯕꯗ
ꯑꯥ
ꯑꯩꯗꯤ ꯁꯨꯝ ꯀꯩꯅꯣꯒꯨꯝ ꯍꯥꯏꯗꯤ ꯍꯣꯕꯤ ꯑꯣꯏꯅ ꯁꯨꯝ ꯑꯩꯅꯁꯨ ꯄꯥꯝꯖꯕ ꯁꯨꯝ ꯒꯤꯇꯔꯒꯨꯝꯕꯗ ꯁꯨꯝ ꯍꯣꯡꯕ ꯇꯝꯃꯒ ꯄꯔ ꯇꯥꯏꯝ ꯖꯣꯕ ꯑꯣꯏꯅꯀꯣ
ꯑ
ꯇꯧꯒꯦꯔꯣꯅ ꯈꯜꯂꯤ
ꯌꯥꯝ ꯐꯔ ꯑꯩꯗꯤ ꯍꯥꯏꯗꯤꯩ ꯔꯤꯀ꯭ꯔꯤꯌꯦꯁꯟꯁꯦ ꯑꯩꯅ ꯑꯃꯨꯛ ꯑꯥꯔꯠꯁꯦ ꯀꯌꯥꯃꯨꯛ ꯀꯌꯥꯃꯨꯛ ꯍꯩꯇ꯭ꯔꯦ ꯍꯥꯏꯗꯤꯗꯤ ꯏꯁꯥꯅꯁꯨ ꯄꯥꯝꯗꯕ ꯑꯩꯁꯦ ꯔꯤꯀ꯭ꯔꯤꯌꯦꯁꯟꯁꯦ ꯍꯥꯏꯗꯤ ꯔꯟꯅꯤꯡꯒꯨꯝꯕ ꯑꯗꯒꯤ ꯔꯤꯗꯤꯡ ꯕꯨꯛꯀꯨꯝꯕꯁꯤꯗꯩꯅ ꯇꯧ ꯂ ꯂꯩꯔꯅꯦ
ꯑꯩꯒꯤꯁꯨ ꯑ ꯑꯦꯛꯖꯥꯝꯒꯤ ꯏꯁꯇ꯭ꯔꯦꯁ ꯀꯨꯝꯕ ꯂꯩꯌꯦꯕꯀ ꯑꯗꯒꯤ ꯁꯨꯝ ꯋꯥꯔꯨꯔ ꯄꯣꯊꯥꯕꯁꯦ ꯁꯨꯝ ꯒꯤꯇꯔꯒꯨꯝꯕ ꯈꯣꯡꯕ ꯏꯁꯩꯒꯨꯝꯕ ꯑꯃꯝ ꯇꯥꯔꯒ ꯁꯤꯁꯤꯅ ꯑꯩꯉꯣꯟꯗ ꯅꯨꯡꯉꯥꯏꯖꯕꯗ
ꯎꯝ
ꯑꯌꯥꯝꯕ ꯃꯇꯝꯗ ꯑꯩ ꯑꯗꯨꯝ ꯀꯩꯅ ꯒꯤ ꯇꯔ ꯑꯥꯃꯅꯤ ꯑꯗꯨꯝ ꯈꯣꯡꯉꯦꯕ ꯑꯗꯨ ꯁꯤꯁꯤꯅ ꯍꯥꯏꯗꯤ ꯑꯩꯒꯤ ꯀꯩꯅꯣ ꯀꯦꯔꯤꯌꯔꯒꯤ ꯀꯩꯅꯣ ꯁꯦꯟꯊꯣꯛ ꯂꯝꯕꯤ ꯑꯃ ꯍꯥꯏꯗꯤ ꯇꯨꯡ ꯀꯣꯏꯅ ꯄꯥꯏꯕ ꯌꯥꯕ ꯑꯃ ꯂꯩꯇ꯭ꯔꯤꯕ ꯁꯤꯗꯥ ꯎꯝ ꯀꯩꯅꯣ ꯇꯧꯁꯤꯔꯅꯦ ꯈꯔꯤꯦ
ꯑꯗꯨꯃꯅ ꯚꯥꯏ ꯃꯗꯨꯗ ꯃꯗꯨꯗ ꯅꯪꯒꯤ ꯏꯁꯇꯥꯔ ꯑꯣꯏꯔꯝꯕꯗꯨ ꯀꯅꯥ ꯈꯪꯕꯅꯣ ꯑꯗꯨꯗ ꯅꯪ ꯍꯥꯎꯈ꯭ꯔꯁꯤ ꯚꯥꯏ ꯒꯤꯇꯔꯤꯁ ꯑꯣꯏꯅ ꯅ ꯂꯥꯏꯕꯛ ꯂꯥꯏꯕꯛꯇꯨꯁꯨ ꯇꯝꯕꯅꯤ ꯚꯥꯏ ꯑꯩꯈꯣꯏꯅꯁꯨ ꯍꯣꯠꯅꯕꯅꯤ ꯍꯪꯗꯗ
ꯑꯩꯈꯣꯏ ꯂꯩꯕꯥꯛꯁꯤꯗꯗꯤ ꯏꯇꯔꯤꯁ ꯑꯣꯏꯅ ꯀꯩꯅꯣ ꯇꯧꯔꯒ ꯍꯤꯡꯕ ꯌꯥꯄ ꯂꯩꯕꯥꯛꯅꯠꯇꯗ ꯍꯥꯏꯗꯤ
ꯃꯤꯒꯤꯗꯧꯅ ꯀꯩꯅꯣ ꯑꯥꯔꯇꯤꯁꯁꯤꯡꯁꯦ ꯌꯥꯝꯅ ꯀꯩꯅꯣ ꯇꯧꯅ ꯈꯟꯕꯗꯣ ꯑꯣꯏꯗꯦꯕꯀꯣ ꯍꯣꯏ ꯍꯥꯏꯗꯤ ꯍ ꯍꯥꯏꯗꯤ ꯀꯩꯅꯣꯁꯦ ꯑꯥꯔꯠꯀꯤ ꯀꯩꯅꯣꯁꯦ ꯌꯥꯝ ꯄꯤꯛꯑꯦ ꯍꯥꯏꯇꯥꯔꯦ
ꯀꯩꯅꯣꯁꯨ ꯑꯣꯏꯕꯒꯤꯅꯤꯗꯚꯥꯏ ꯃꯥꯔꯀꯦꯠꯁꯦ ꯈꯔ ꯄꯤꯛꯄꯒꯤꯅꯤ ꯑꯗꯨꯅꯅꯤ ꯍꯥꯏꯦ ꯑꯇꯣꯞꯄ ꯐꯥꯎꯔꯦ ꯍꯥꯏꯔꯤꯕ ꯃꯄꯥꯟ ꯂꯝꯒꯤ ꯃꯥꯔꯀꯦꯠ ꯇꯨꯗꯤ ꯑꯩꯈꯣꯏ ꯁꯤ ꯌꯧꯔꯛꯏꯕ ꯚꯥꯏ ꯑꯩꯈꯣꯏ ꯁꯤꯒꯤ ꯃꯥꯔꯀꯦꯠꯇꯨꯗꯤ ꯃꯄꯥꯟ ꯂꯝ ꯌꯧꯔꯨꯕ ꯅꯠꯇꯦꯕ
ꯑꯗꯨꯅ ꯄꯤꯛꯄꯅꯤꯅ ꯍꯥꯏꯗꯤ ꯒꯤꯇꯔꯤꯁ ꯑꯃ ꯑꯣꯏꯔꯒ ꯑꯥꯔꯠꯁ ꯒꯨꯝꯕ ꯑꯃ ꯑꯣꯏꯔꯒ ꯁꯤꯡꯅꯤ ꯍꯥꯏꯕꯗꯨꯗꯤ ꯀꯩꯁꯨ ꯀꯩꯅꯣ ꯇꯧꯗꯦꯕ ꯍꯣꯏ ꯒꯤꯇꯔꯤꯁ ꯑꯣꯏꯅ ꯑꯣꯏꯅ ꯃꯁꯥꯒꯤ ꯀꯩꯅꯣ ꯕꯤꯖꯤꯅꯦꯁ ꯀꯨꯝꯕ ꯀꯩꯅꯣꯒꯨꯝꯕꯁ ꯁꯦꯟꯊꯣꯛ ꯂꯝꯕꯤ ꯑꯃ ꯁꯦꯀꯦꯟꯗꯔꯤ ꯀꯩꯅꯣꯃ ꯊꯝꯕ ꯑꯣꯏꯔꯗꯤꯀꯣ ꯌꯥꯏ ꯌꯥꯏꯑꯕ ꯑꯗꯨꯅ ꯀꯩꯅꯣꯗꯒꯤ ꯑ ꯑꯗꯨꯗꯤ ꯋꯥꯅꯦꯕ ꯍꯝ
ꯎꯝ ꯈꯪꯗꯦꯗ ꯚꯥꯏ ꯁꯤꯗꯒꯤꯗꯤ ꯒ꯭ꯔꯦꯖꯨꯑꯦꯁꯟꯁꯤ ꯂꯣꯏꯔꯅꯤ ꯃꯊ ꯍꯧꯀꯠꯂꯛꯀꯗꯣꯏ
ꯎ ꯑꯟꯏꯝꯄ꯭ꯂꯣꯏꯃꯦꯟ ꯑꯩꯈꯣꯏ ꯑꯣꯏꯗ꯭ꯔꯣ ꯎꯝ